ꯍꯜꯂꯣ
ꯇꯥꯕ꯭ꯔꯣ
ꯑꯣ-ꯑꯣ ꯇꯥꯔꯦ ꯅꯪꯗꯤ ꯇꯥꯏꯀꯣ ꯅꯪꯁꯨ ꯑꯣ ꯀꯩꯗꯧꯔꯝꯃꯤꯅꯣ
ꯀꯧꯗꯧꯔꯤꯅꯣ
ꯀꯔꯤꯁꯨ ꯇꯧꯗꯦ ꯍꯤꯞꯄꯒ ꯂꯩꯌꯦ ꯅꯪꯗꯤ
ꯆꯞ ꯃꯥꯟꯅꯩꯗ ꯑꯩꯁꯨ
ꯑꯣ ꯊꯕꯛ ꯂꯩꯇꯕ꯭ꯔꯥ
ꯍꯥꯥ
ꯊꯕꯛ ꯂꯩꯇ꯭ꯔꯣ
ꯂꯩꯇꯦ
ꯅꯨꯡꯉꯥꯏꯔꯦꯅꯦ
ꯅꯨꯡꯉꯥꯏꯇꯦꯗ ꯊꯥꯕꯛ ꯂꯩꯇꯕꯒꯤ
ꯊꯕꯛ ꯌꯥꯝ ꯐꯕ ꯃꯥꯜꯂꯦꯀꯣ ꯑꯗꯨꯗꯤ
ꯑꯩ ꯐꯒꯦ ꯇꯧꯕꯅꯤꯗ
ꯁꯥꯌꯣ ꯌꯥꯝꯅ ꯁꯥꯗ꯭ꯔꯣ ꯅꯣꯏꯗꯤ
ꯍꯣꯏ ꯆꯥꯛ ꯆꯔꯕꯣ
ꯍꯣꯏ ꯆꯥꯔꯦ ꯀꯏꯔꯦꯗ
ꯀꯔꯤꯒꯦꯔꯣꯅꯦ ꯅꯪ-ꯅꯪ ꯈꯣꯟꯖꯜ ꯐꯖꯅ ꯇꯥꯗꯦꯅꯦ ꯈꯔ ꯀꯟꯅ ꯉꯥꯡꯉꯨ
ꯅꯪꯁꯨ ꯉꯥꯡꯉꯣ
ꯅꯪ ꯉꯥꯡꯉꯨ
ꯉꯥꯡꯒꯦ ꯅꯪꯁꯨ ꯉꯥꯡꯉꯣ
ꯍꯣꯏ
ꯀꯩ ꯃꯊꯦꯜ ꯆꯥꯈ꯭ꯔꯒꯦ
ꯉꯁꯤ ꯍꯋꯥꯏ ꯆꯥꯏ ꯅꯪꯗꯤ
ꯑꯁ ꯑꯩꯅ ꯁꯧꯒ꯭ꯔꯤ
ꯁꯧꯒ꯭ꯔꯤ ꯑꯁ ꯑꯩꯅ ꯈ꯭ꯋꯥꯏꯗꯒꯤ ꯇꯥꯟꯕ ꯑꯦꯟꯁꯥꯡꯅꯤꯅꯦ
ꯅꯪꯅ ꯆꯥꯔꯤꯗꯨꯅ ꯑꯩꯅ ꯈ꯭ꯋꯥꯏꯗꯒꯤ ꯆꯥꯅꯤꯡꯗꯕ ꯁꯧꯒ꯭ꯔꯤꯗꯤ ꯍꯥꯎꯏꯤ ꯀꯩꯅꯣ ꯁꯧꯒ꯭ꯔꯤ ꯑꯃ ꯀꯥꯡꯁꯣꯏ ꯊꯣꯡꯉꯦ ꯌꯦꯔꯨꯝ ꯉꯧꯔꯦ ꯊꯥꯡꯖꯤꯡ ꯑꯃꯦꯠꯇꯄ ꯌꯥꯎꯔꯦ ꯑꯁ ꯑꯩ ꯆꯥꯛ ꯌꯥꯝ ꯆꯪꯉꯤ ꯆꯥꯛ ꯌꯥꯝ ꯆꯥꯏꯔꯤꯗ ꯌꯥꯝ ꯍꯥꯎꯌꯦ
ꯇꯥꯜꯂꯦ- ꯇꯥꯜꯂꯦ
ꯅꯪꯗꯤ ꯍꯋꯥꯏ ꯆꯝꯐꯨꯠ ꯇꯥꯕ꯭ꯔꯣ
ꯍꯥ
ꯅꯪꯗꯤ ꯍꯋꯥꯏ ꯆꯝꯐꯨꯠ ꯆꯥꯕ꯭ꯔꯣ
ꯍꯋꯥꯏ ꯆꯝꯐꯨꯠ ꯅꯠꯇꯦ ꯊꯥꯎ ꯉꯧꯕ
ꯍꯥꯎꯕ꯭ꯔꯥ
ꯍꯥꯝ
ꯈꯥꯎꯕ꯭ꯔꯣ
ꯍꯥꯎ ꯇ ꯍꯥꯎ ꯇ
ꯍꯋꯥꯏ ꯑꯩꯈꯣꯏꯗꯁꯨ ꯌꯥꯝ ꯂꯩꯅꯦ ꯑꯁ ꯆꯥꯅꯤꯡꯗ꯭ꯔꯦꯅꯦ ꯍꯋꯥꯏꯁꯦ ꯏꯟꯁꯥꯡ ꯂꯩꯇ꯭ꯔꯗꯤ ꯍꯋꯥꯏ ꯍꯦꯛꯇ ꯐꯣꯡꯕ ꯀꯣ
ꯎꯝ
ꯕꯣꯔꯗꯤꯡ ꯂꯩꯕꯗꯒꯤ ꯍꯋꯥꯏ ꯆꯥꯔꯛꯄꯁꯤꯗꯤ ꯊꯤꯔꯦꯅꯦ
ꯕꯣꯔꯗꯤꯡ ꯂꯩꯕ꯭ꯔꯣ꯫
ꯑꯉꯥꯡ ꯑꯣꯏꯔꯤꯉꯩꯗ ꯂꯩꯔꯝꯃꯦ ꯀ꯭ꯂꯥꯁ ꯐꯣꯔꯗꯒꯤ ꯁꯚꯦꯟ ꯐꯥꯎꯕ ꯂꯩꯔꯝꯃꯦ꯫ ꯑꯗꯨꯒꯤꯀꯣ꯫
ꯍꯣꯏ꯫
ꯍꯥꯏꯕꯅꯤꯗ꯫ ꯉꯁꯤꯗꯤ ꯅꯨꯡꯁꯥꯁꯦ ꯌꯥꯝ ꯀꯜꯂꯤꯅꯦꯀꯣ꯫
ꯍꯣꯏ꯫
ꯈꯔ ꯍꯥꯏꯔꯛꯎꯗꯨꯅ ꯅꯪꯁꯨ꯫
ꯀꯔꯤꯒꯤꯅꯣꯅ ꯈꯣꯟꯁꯦ ꯌꯥꯝ ꯀꯩꯅꯣ ꯇꯧꯋꯤꯗ꯫
ꯑꯩꯈꯣꯏ ꯅꯦꯔꯋꯥꯥꯛ ꯌꯥꯝ ꯅꯨꯡꯉꯥꯏꯗ ꯑꯩ ꯀꯔꯤꯁꯨ ꯍꯥꯞꯇꯦ ꯅꯥꯗ ꯅꯄ ꯉꯥꯡꯒꯅꯦ ꯍꯧꯖꯤꯛ ꯉꯥꯡꯉꯤꯁꯦ
ꯀꯔꯤꯒꯤꯔꯣꯅꯦ ꯑꯇꯩ ꯑꯩ ꯀꯧꯗꯤ ꯑꯗꯨꯃꯥꯏꯅ ꯇꯧꯗꯦꯕ
ꯅꯪ ꯅꯥꯗꯣ ꯈꯔ ꯐꯖꯅ ꯁꯦꯡꯉꯨꯍꯦ꯫
ꯑꯗꯨꯒꯤ ꯅꯠꯇꯦ꯫
ꯑꯗꯨ ꯑꯣꯏꯔꯁꯨ ꯍꯥꯏꯒꯦ꯫ ꯍꯥꯏꯕ ꯌꯥꯏꯅ꯫
ꯍꯣꯏ꯫
ꯑꯁ ꯑꯩ ꯁꯥꯕꯁꯦ ꯌꯥꯝ ꯍꯩꯅꯗꯦꯗ ꯂꯩꯕ ꯌꯥꯝ ꯋꯥꯏ꯫
ꯋꯥꯏꯦ ꯋꯥꯏꯦ ꯁꯥꯕꯁꯦ꯫
ꯎꯝ ꯅꯪ ꯕꯣꯜ ꯌꯦꯡꯕ꯭ꯔꯥ꯫
ꯌꯦꯡꯉꯦ꯫
ꯅꯨꯡꯇꯤꯒꯤ ꯌꯦꯡꯕ꯭ꯔꯣ꯫
ꯅꯨꯡꯇꯤꯒꯤ ꯍꯣꯏ ꯑꯩꯗꯤ ꯕꯣꯜ ꯂꯦꯞꯇ ꯌꯦꯡꯕ ꯑꯗꯨꯝ ꯌꯦꯡꯕꯅꯦ꯫
ꯑꯣ꯫ ꯐꯖꯕ꯭ꯔꯣ ꯉꯁꯤꯒꯤ ꯃꯦꯠꯁꯇꯣ꯫
ꯐꯖꯗꯦ ꯉꯔꯥꯡ ꯅꯨꯡꯗꯥꯡꯒꯤ ꯃꯦꯠꯁꯇꯣ ꯑ ꯑꯣ ꯉꯔꯥꯡ ꯅꯠꯇꯦ ꯉꯁꯤ ꯕ꯭ꯔꯥꯖꯤꯜꯒ ꯅꯣꯔꯋꯦꯒꯤꯗꯣ꯫ ꯊꯃꯣꯏ ꯀꯥꯏꯔꯦ꯫
ꯑꯣ ꯅꯪꯁꯨ ꯕ꯭ꯔꯥꯖꯤꯜꯒꯤ ꯐꯦꯟꯂꯥ꯫
ꯍꯣꯏ꯫
ꯑꯩꯁꯨꯅꯤꯅꯦ꯫
ꯀꯞꯄꯅꯤꯅꯦ ꯑꯩ ꯉꯔꯥꯡ ꯉꯁꯤ꯫
ꯍꯝ ꯌꯥꯝ ꯅꯨꯡꯁꯤꯀꯣ꯫ ꯅꯠꯇꯨ ꯀꯥꯏꯅꯕ ꯀꯥꯟꯗꯗꯤ ꯌꯥꯝ ꯀꯥꯞꯄꯒꯅꯤꯀꯣ ꯅꯪ꯫
ꯍꯣꯏ ꯅꯦꯃꯔ ꯅꯦꯃꯥꯔꯗꯣ ꯅꯨꯡꯁꯤꯠ ꯃꯟꯒꯤꯀꯣ꯫
ꯍꯣꯏꯅꯦ ꯑꯁ ꯃꯥꯗꯣ ꯍꯣꯏ ꯌꯥꯝ ꯅꯨꯡꯁꯤꯌꯦ ꯑꯩꯁꯨ ꯍꯥꯏꯗꯤ꯫ ꯃꯣꯏꯗꯤ ꯑꯃꯨꯛ ꯁꯅꯕꯁꯨ ꯐꯪꯉꯔꯣꯏꯗꯕꯀꯣ꯫
ꯎꯝ꯫
ꯂꯁꯇ ꯑꯃ ꯑꯁ ꯃꯣꯏꯒꯤ ꯄ꯭ꯂꯦꯗꯣ ꯐꯖꯈꯤꯗ꯭ꯔꯦꯗ ꯐꯖꯈꯤꯗ꯭ꯔꯦꯗꯅꯀꯣ
ꯍꯣꯏ꯫
ꯑꯁ ꯏꯍꯥꯟ ꯍꯥꯟꯅ ꯁꯥꯟꯅꯕꯗꯣ ꯕ꯭ꯔꯥꯖꯤꯜ꯫
ꯍꯥꯥ꯫
ꯍꯟꯗꯛꯀꯤ ꯑꯣꯏꯅ ꯏꯍꯥꯟ ꯍꯥꯟꯅ ꯁꯥꯟꯅꯕꯗꯣ ꯁꯥꯟꯅꯕꯗ ꯅꯥꯏꯃꯥꯔ ꯌꯥꯎꯗꯦꯗꯅꯀꯣ
ꯎꯝ꯫
ꯑꯩꯗꯤ ꯌꯥꯎꯒꯅꯤ ꯍꯥꯏꯅ ꯉꯥꯏꯔꯒ ꯑꯁ꯫ ꯉꯥꯏꯔꯒ ꯌꯦꯡꯒꯦ ꯇꯧꯔꯒ ꯌꯥꯎꯗꯕꯗꯨꯗ ꯑꯁ꯫ ꯌꯥꯝ ꯆꯥꯛꯏꯅꯦ ꯋꯥꯅ ꯉꯥꯏꯕꯒꯤ ꯃꯃꯜ ꯂꯩꯇ꯭ꯔꯦꯅꯦ꯫
ꯍꯥ
ꯑꯗꯨ ꯑꯣꯏꯔꯁꯨ ꯃꯥꯕꯨ ꯎꯠꯄꯤꯕ ꯀꯥꯟꯗꯗꯤ ꯌꯥꯝ ꯍꯔꯥꯎꯏꯍꯦ꯫
ꯍꯣꯏ
ꯎꯄꯥꯏ ꯂꯩꯇꯦ
ꯄꯥꯏ ꯂꯩꯇ꯭ꯔꯦ ꯎꯄꯥꯏ ꯂꯩꯇ꯭ꯔꯦ
ꯑꯃꯨꯛ ꯎꯔꯔꯣꯏꯗꯣ
ꯎꯝ ꯉꯁꯤ ꯉꯁꯤꯁꯨ ꯔꯣꯅꯦꯜꯗꯣ ꯑꯃꯨꯛ ꯁꯅꯥꯅꯤꯅꯦ ꯅꯪ ꯔꯣꯅꯦꯜꯗꯔꯣ ꯃꯦꯁꯤꯔꯣ
ꯃꯦꯁꯤꯅꯦ
ꯆꯠꯂꯣ ꯗꯨꯗꯤ
ꯅꯪ ꯔꯣꯅꯥꯜꯗꯣꯔꯣ
ꯍꯣꯏ
ꯆꯠꯂꯣ ꯅꯪ ꯑꯣꯏꯅ ꯆꯠꯂꯣ ꯆꯠꯂꯣ ꯌꯦꯡꯅꯤꯡꯗꯦ ꯅꯨꯡꯆꯪꯅꯤ ꯀꯥꯏꯅ ꯑꯩ ꯑꯁ ꯅꯪ ꯁꯦ ꯔꯣꯅꯥꯜꯗꯣꯅꯦ ꯈꯪꯝꯃꯗꯤ ꯇꯧꯔꯝꯃꯣꯏꯗꯕꯅꯤꯅꯦꯍꯦ
ꯑꯩꯁꯨꯅꯦ ꯔꯤꯖꯦꯛ ꯇꯧꯒꯗꯕꯗꯨꯅꯦ
ꯃꯊꯪꯗꯗꯤ ꯍꯥꯟꯅ ꯍꯥꯏꯔꯛꯑꯣ
ꯍ ꯍ
ꯑꯣ ꯅꯪ ꯑꯗꯨꯗꯤ ꯄ꯭ꯔꯣꯇꯨꯒꯜ ꯁꯞꯄꯣꯔꯠ ꯇꯧꯔꯅꯤꯀꯣ
ꯍꯣꯏ
ꯑꯩꯗꯤ ꯏꯁꯄꯦꯟꯅꯦ ꯏꯁꯄꯦꯟ
ꯑ ꯇꯧꯔꯣ ꯇꯧꯔꯣ ꯀꯅꯥꯅꯥ ꯉꯝꯒꯗ꯭ꯔꯣ ꯌꯦꯡꯁꯦꯀꯣ
ꯌꯦꯡꯁꯦ ꯌꯦꯡꯁꯦ ꯅꯣꯏꯒꯤ ꯔꯣꯅꯥꯜꯗꯣꯒꯤ ꯄ꯭ꯂꯦꯗꯣ ꯍꯟꯗꯛꯇꯤ ꯐꯖꯗ꯭ꯔꯦ ꯍꯥꯏꯅꯕꯅ ꯆꯥꯏꯔꯦ ꯆꯦꯟꯁꯨ ꯆꯦꯗꯕ ꯕꯣꯜꯁꯨꯨ ꯄꯥꯏꯗꯕ ꯄꯥꯏꯁꯨ ꯄꯥꯏꯗ꯭ꯔꯒ
ꯏꯁꯄꯦꯟꯗꯤ ꯄꯣꯔꯇꯨꯒꯥꯜꯗ ꯑꯗꯨꯝ ꯁꯤꯕꯅꯤꯗ ꯄꯣꯔꯇꯨꯒꯥꯜꯒ ꯉꯝꯗꯦ ꯃꯥ ꯃꯣꯏ
ꯑꯗꯨꯝ ꯑꯗꯨꯝ ꯍꯟꯗꯛꯇꯤ ꯉꯝꯈ꯭ꯔꯅꯤ ꯍꯟꯗꯛꯇꯤ ꯏꯁꯄꯦꯟꯒꯤ ꯄ꯭ꯂꯦ ꯌꯥꯝ ꯐꯖꯩ ꯍꯥꯏꯅꯥꯏꯌꯦ ꯐꯖꯕꯅꯦ ꯄꯣꯔꯦ ꯍꯥꯏꯔꯒ ꯑꯗꯨꯝ ꯄꯣꯕ꯭ꯔꯅꯦ ꯎꯝ ꯅꯣꯏ ꯅꯣꯏ ꯄꯣꯔꯇꯨꯒꯜꯅꯦ ꯔꯣꯅꯥꯜ ꯗꯣ ꯂꯩꯔꯤꯗꯣ ꯀꯔꯤ ꯀꯅꯥꯒꯤ ꯋꯥꯔꯜꯀꯞ ꯁꯨꯛꯂꯧ ꯂꯧꯗꯕꯗꯨꯕꯨ
ꯑꯁ ꯑꯗꯨꯗꯤ ꯗꯥꯎꯅꯅꯤꯅ
ꯗꯥꯎ ꯑꯣꯏꯒꯦꯔꯥ ꯑꯣꯏꯔꯣꯏꯒꯦꯔꯥ ꯂꯧꯗꯦ ꯂꯣꯏꯔꯦ ꯑꯩꯈꯣꯏꯗꯤ ꯂꯥꯁ ꯋꯥꯔꯜ ꯀꯞꯇꯁꯨ ꯂꯧꯈꯤꯕꯅꯦ ꯑꯩꯈꯣꯏ ꯃꯦꯁꯤꯗꯣ ꯍꯟꯗꯛꯁꯨ ꯂꯧꯒꯅꯤ ꯍꯥꯏꯕꯒꯤ ꯊꯥꯖꯕ ꯑꯁꯥ ꯌꯥꯝ ꯆꯥꯎꯅ ꯂꯩꯔꯤ ꯑꯩꯗꯤ ꯏꯁꯄꯦꯟꯒ ꯑꯥꯔꯖꯦꯟꯇꯤꯅꯥꯒ ꯂꯩꯌꯦ ꯍꯧꯖꯤꯛ ꯑꯩꯒꯤ ꯇꯤꯝ
ꯁ꯭ꯄꯦꯟꯒ ꯑꯔꯖꯦꯟꯇꯤꯅꯥꯔꯣ ꯅꯪ
ꯍꯣꯏ
ꯑꯩ ꯍꯧꯖꯤꯛ ꯂꯩꯔꯤꯁꯦ ꯄꯣꯔꯇꯨꯒꯜꯅꯦ ꯐ꯭ꯔꯥꯟꯁꯅꯦ ꯏꯪꯂꯦꯟ
ꯐ꯭ꯔꯥꯟꯁꯇꯣ ꯑꯩꯁꯨ ꯇꯧꯗꯤ ꯇꯧꯅꯤꯡꯕꯅꯦꯕꯀꯣ
ꯍꯣꯏ
ꯑꯗꯨꯒ ꯏꯃꯥꯟꯅꯕꯤ ꯑꯃꯒ ꯑꯩꯒ ꯌꯥꯝ ꯍꯥꯏꯗꯤ ꯈꯠꯕ ꯍꯥꯏꯕꯗꯤ ꯌꯦꯡꯊꯤꯅꯔꯒ ꯈꯠꯕ ꯅꯠꯇꯕꯀꯣ
ꯍꯣꯏ
ꯑꯗꯨꯝ ꯅꯨꯡꯁꯤꯔꯒ ꯑꯗꯨꯝ ꯌꯦꯠ ꯃꯔ ꯌꯦꯠꯅꯔꯕꯗꯣ ꯑ ꯇꯧꯕꯗ ꯃꯥ ꯐ꯭ꯔꯥꯟ ꯍꯥꯟꯅ ꯆꯨꯁ ꯇꯧꯈ꯭ꯔꯕ
ꯑꯣ
ꯑꯗꯨꯒꯤ ꯑꯩ ꯇꯧꯅꯤꯡꯗ꯭ꯔꯕ ꯑꯩꯗꯣ ꯐ꯭ꯔꯥꯟꯁꯀ ꯏꯁꯄꯦꯟꯒ ꯑꯥꯔꯖꯦꯟꯇꯤꯅꯥꯒ ꯑꯁꯤ ꯑꯍꯨꯝ ꯇꯧꯅꯤꯡꯕꯅꯦꯕ ꯕ꯭ꯔꯥꯖꯤꯜꯗꯤ ꯁꯤꯈ꯭ꯔꯦꯗꯅ ꯀꯣ
ꯍꯣꯏ
ꯑꯗꯨꯕꯨ ꯏꯃꯥꯟꯅꯕꯤꯗ‌ꯣ ꯐ꯭ꯔꯥꯟꯁ ꯀꯟꯅ ꯇꯧꯔꯤꯌꯦ ꯑꯗꯨꯒ ꯑꯩ ꯃꯥꯒ ꯃꯥꯟꯅꯔꯣꯏꯅ ꯇꯧꯕ
ꯅꯨꯡꯕꯨ ꯅꯨꯡꯉꯥꯏꯅꯦꯍꯦ ꯐꯨꯠꯕꯣꯜ ꯃꯇꯝꯗꯁꯨ ꯋꯥꯔꯤ ꯂꯩꯇꯕ ꯃ
ꯍꯣꯏ ꯅꯨꯡꯉꯥꯏꯕꯅꯦ ꯅꯨꯡꯉꯥꯏꯕꯅꯦ
ꯏꯃꯥꯟꯅꯕꯤꯁꯤꯡꯒ ꯒ꯭ꯔꯨꯞꯇ ꯉꯥꯡꯅꯕꯁꯨ ꯅꯨꯡꯉꯥꯏꯅꯦ ꯐꯒꯤ ꯅꯠꯇꯦꯅꯦꯍꯦ ꯋꯥꯊꯤ ꯃ ꯌꯥꯝ ꯇꯧꯔꯒꯀꯣ ꯔꯤꯜꯁ ꯃꯌꯥꯝ ꯅꯣꯛꯅꯤꯡꯕꯒꯨꯝꯕ ꯍꯧꯖꯤꯛꯇꯤ ꯊꯣꯛꯂꯛꯏꯗꯅꯀꯣ ꯃꯣꯏꯒꯤ
ꯍꯣꯏ
ꯑꯗꯨꯒꯨꯝꯕꯗꯣ ꯊꯥꯅꯔꯒ ꯋꯥ ꯂꯩꯇꯕꯗꯀꯣ ꯂꯩꯅꯤꯉꯥꯏ ꯅꯨꯡꯉꯥꯏꯔꯦ
ꯍꯦꯍꯦ
ꯑꯁ ꯀꯔꯤ ꯔꯣꯅꯥꯜꯗꯣꯗꯤ ꯑꯍꯟ ꯌꯥꯝ ꯑꯣꯏꯈ꯭ꯔꯦ ꯍꯥꯏꯅꯦ
ꯑꯍꯟ ꯑꯣꯏꯈ꯭ꯔꯦ ꯍꯣꯏ
ꯑꯩꯗꯤ ꯃꯦꯁꯤꯅ ꯍꯟꯕ꯭ꯔꯥ ꯍꯥꯏꯔꯒ ꯃꯥꯅ ꯍꯜꯂꯝꯃꯦ
ꯔꯨꯅꯥꯜꯗ‌ꯣꯅ ꯍꯟꯕꯅꯤ ꯆꯍꯤ ꯑꯅꯤ
ꯍꯣꯏ ꯔꯣꯅꯥꯜꯗꯣꯅ ꯍꯜꯂꯦ ꯍꯥꯏꯌꯦ
ꯍꯌꯦꯡ ꯁꯥꯟꯅꯔꯅꯤꯅꯦ ꯅꯣꯏ ꯃꯦꯁꯤꯁꯨ
ꯄꯨꯡ ꯀꯌꯥꯗ ꯂꯩꯒꯦ ꯑꯩꯈꯣꯏ ꯃꯤꯁꯤꯒꯤꯗꯣ ꯑꯩꯗꯤ ꯔꯣꯅꯥꯜꯗꯣꯒꯤꯗꯣ ꯈꯛꯇ ꯅꯨꯡꯗꯥꯡꯗ
ꯍꯣꯏ
ꯏꯁ ꯅꯨꯡꯗꯥꯡ ꯅꯥꯏꯟ ꯊꯥꯔꯇꯤꯗꯕꯨ ꯂꯩꯕ꯭ꯔꯅꯦ
ꯅꯨꯡꯗꯥꯡ ꯅꯥꯏꯟ ꯊꯥꯔꯇꯤꯗ ꯇꯧꯅꯤ ꯑꯥꯔꯖꯦꯟꯇꯤꯅꯥꯒ ꯏꯖꯤꯞ ꯍꯌꯦꯡ
ꯄꯤ ꯑꯦꯝꯔꯣ
ꯍꯣꯏ ꯅꯥꯏꯟ ꯊꯥꯔꯇꯤ ꯄꯤ ꯑꯦꯝ
ꯎꯁ ꯌꯥꯝ ꯉꯟꯅ ꯄꯤꯌꯦꯅ ꯑꯗꯨꯗꯤ
ꯍꯥꯥ
ꯌꯥꯝ ꯉꯟꯅ ꯄꯤꯌꯦ ꯍꯥꯏꯕ ꯑꯁꯤ ꯄꯣꯔꯇꯨꯒꯜꯒ ꯄꯦꯟꯒꯗꯤ ꯄꯨꯡ ꯕꯔꯣ ꯃꯈꯥꯏꯗꯅꯦ ꯍꯥꯏꯌ‌ꯦ
ꯍꯣꯏ
ꯍꯣꯔꯦꯟ ꯌꯦꯡꯅꯤꯡꯉꯥꯏꯅꯤ ꯍꯣꯔꯦꯟ ꯇꯨꯝꯗꯕꯤꯗ ꯉꯥꯏꯒꯅꯤ
ꯌꯦꯡꯁꯦ ꯌꯦꯡꯉꯁꯦ ꯌꯦꯡꯉꯁꯦ
ꯅꯪꯗꯤ ꯇꯨꯝꯃꯒ ꯑꯃꯨꯛ ꯍꯧꯒꯠꯂꯒ ꯌꯦꯡꯕ꯭ꯔꯥ ꯅꯠꯇ꯭ꯔꯒ ꯇꯨꯝꯗꯕꯤ ꯉꯥꯏꯕ꯭ꯔꯣ
ꯇꯨꯝꯗꯕꯤ ꯉꯥꯏꯕꯅꯦ ꯏꯃꯥꯟꯅꯕ ꯍꯣꯏ ꯄꯨꯜꯂꯒ
ꯑꯣ ꯑꯁ ꯅꯨꯡꯉꯥꯏꯕꯅꯦꯗꯀꯣ ꯋꯥꯜ ꯀꯞ ꯃ ꯇꯝꯅꯦ ꯍꯥꯏꯔꯗꯤꯀꯣ ꯑꯁ ꯌꯨꯝꯗ ꯂꯩꯕ ꯀꯥꯟꯗ ꯃꯤ ꯃꯌꯥꯝ ꯑꯁ ꯊꯥꯏꯅꯗꯤ ꯅꯨꯡꯉꯥꯏ ꯍꯧꯖꯤꯛꯇꯤ ꯃꯌꯨꯝ ꯃꯌꯨꯝꯗ ꯇꯤꯕꯤ ꯂꯣꯏꯅ ꯂꯩꯅꯔꯦ ꯑꯗꯨꯒ ꯇꯥꯇꯥ ꯏꯁꯀꯥꯏꯒꯨꯝꯕꯁꯨ ꯂꯣꯏ ꯄꯥꯏꯅꯕꯅꯤꯅꯀꯣ
ꯍꯣꯏ
ꯈꯔ ꯅꯨꯡꯉꯥꯏꯇꯦꯕ ꯊꯥꯏꯅꯗꯤ ꯑ ꯈꯨꯟꯗ ꯑꯣꯏꯔꯁꯨ ꯂꯣꯏꯅ ꯂꯧꯅꯗꯦꯗꯅꯀꯣ ꯈꯔ ꯈꯔ ꯂꯧꯅꯕꯗꯣ ꯑꯗꯣ ꯃꯣꯏ ꯃꯣꯏ ꯌꯨꯝꯗ ꯆꯠꯂꯒ ꯄꯨꯂꯞ ꯄꯨꯂꯞ ꯃꯤ ꯃꯌꯥꯝ ꯌꯦꯡꯕꯗꯣ ꯑꯗꯣ ꯌꯥꯝ ꯅꯨꯡꯉꯥꯏꯕꯅꯦ ꯍꯩꯅꯧ ꯃꯇꯝꯒ ꯑꯣꯏꯔꯗꯤꯀꯣ ꯍꯩꯒ ꯆꯥꯔꯒ
ꯍꯣꯏ
ꯅꯨꯡꯉꯥꯏꯔꯝꯅꯤꯀꯣ ꯑꯁ ꯑꯗꯨꯕꯨ ꯇꯨꯝꯕꯗꯤ ꯐꯖꯅ ꯐꯪꯗ꯭ꯔꯦꯍꯦ
ꯎꯝ
ꯕꯣꯜꯅꯤ ꯀꯥꯏꯅ ꯇꯨꯝꯕ ꯅꯨꯡꯉꯥꯏꯕ ꯃꯇꯝꯗ ꯈꯛꯇ ꯄꯤꯌꯦ
ꯎꯝ ꯑꯗꯨꯅꯦ ꯑꯗꯨꯅꯦ ꯌꯦꯡꯕ ꯅꯨꯡꯉꯥꯏꯔꯗꯤ ꯅꯨꯡꯉꯥꯏꯕꯅꯤꯗ
ꯍꯣꯏꯅꯦ
ꯍꯥꯏꯗꯤ ꯇꯨꯝꯅꯤꯡꯉꯒ ꯈꯥꯡꯉꯒ ꯌꯦꯡꯕꯗꯣ ꯑꯗꯨꯅ ꯅꯨꯡꯉꯥꯏꯕꯅꯦꯕ
ꯑꯩꯗꯤꯀꯣ ꯌꯥꯝ ꯇꯨꯝꯅꯤꯡꯉꯒ ꯇꯨꯝꯈ꯭ꯔꯁꯨ ꯑꯃꯨꯛ ꯍꯧꯒꯠꯄ ꯀꯥꯟꯗ ꯀꯣ ꯕꯣꯜꯗꯣ ꯌꯦꯡꯈ꯭ꯔꯗꯤ ꯃꯤꯠꯇꯣ ꯌꯥꯝ ꯁꯤꯡꯂꯛꯑꯦ ꯑꯩꯗꯤ
ꯍ
ꯑꯗꯨꯒ ꯈꯔ ꯍꯩ ꯏꯁꯇꯥꯔ ꯄ꯭ꯂꯦꯌꯔꯒꯨꯝꯕ ꯑꯃꯨꯛ ꯎꯔꯗꯤꯀꯣ ꯕꯤꯠ ꯂꯩꯈꯠꯂꯛꯄꯗꯣ ꯏꯟꯇꯔꯦꯁ ꯂꯩꯕꯗꯣ ꯍꯦꯟꯅ ꯑꯗꯨꯝ ꯃꯤꯠ ꯃꯤꯠꯁꯦ ꯁꯤꯡꯉꯤꯗ ꯇꯥꯕ꯭ꯔꯣ
ꯇꯥꯏꯌꯦ ꯇꯥꯏꯌꯦ
ꯇꯨꯃꯤꯟ ꯂꯩꯕꯗꯨꯗ ꯑꯩꯗꯤ ꯂꯩꯇꯕ꯭ꯔ ꯈꯜ
ꯅꯪꯗꯤ ꯏꯁꯄꯦꯟꯒ ꯑꯔꯖꯦꯟꯇꯤꯅꯥ ꯈꯛꯇꯔꯣ ꯇꯧꯕꯁꯦ
ꯍꯣꯏ ꯑꯩꯗꯣ ꯏꯁꯄꯦꯟ ꯑꯥꯔꯖꯦꯟꯇꯤꯅꯥ ꯕ꯭ꯔꯖꯤꯜ ꯕ꯭ꯔꯖꯤꯜ ꯁꯤꯈ꯭ꯔꯦꯗꯅ
ꯍꯧꯖꯤꯛꯇꯤ ꯏꯁꯄꯦꯟꯒ ꯑꯔꯖꯦꯟꯇꯤꯅꯥꯒ ꯅꯪ ꯀꯌꯥꯝ ꯇꯧꯒꯦ ꯍꯥꯏꯕꯅꯣ ꯅꯪ ꯃꯉꯥ ꯇꯧꯒꯦ ꯍꯥꯏꯕ꯭ꯔꯥ
ꯑꯩ ꯕ꯭ꯔꯥꯖꯤꯜ ꯇꯧꯕꯅꯦ ꯑꯗꯨꯒ ꯏꯪꯂꯦꯟ ꯐ꯭ꯔꯥꯟꯁ ꯄꯣꯔꯇꯨ ꯄꯣꯔꯆꯨꯒꯜ ꯑꯁꯤ ꯃꯔꯤ
ꯏꯪꯂꯦꯟ ꯐ꯭ꯔꯥꯟꯁ ꯑꯁ ꯌꯥꯝꯃꯦꯍꯦ